ꯍꯜꯂꯣ ꯍꯜꯂꯣ
ꯍꯜꯂꯣ ꯕꯥ
ꯍꯥꯏꯦ ꯀꯩꯗꯧ
ꯍ
ꯀꯔꯤ
ꯍ ꯆ
ꯑꯩ ꯆ ꯍꯥꯏꯗꯦ
ꯇꯣꯛꯇꯉꯥꯏ ꯆꯔꯦ ꯀꯥꯡꯪꯁꯣꯣꯏ ꯑꯗꯨꯗ
ꯍꯔ
ꯗꯤ ꯆꯥꯔꯄꯣ ꯎꯝ
ꯀꯥꯡꯁꯣꯏ ꯈꯛ ꯆꯥꯕ
ꯀꯥꯡꯁꯣꯏꯅꯦ ꯃꯣꯔꯣꯛ ꯃꯦꯠꯄꯅꯦ ꯑꯗꯨꯗꯒꯤ ꯆꯍꯥꯎꯅꯦ ꯆꯥꯛꯅꯦ ꯑꯗꯒꯤ ꯉꯥꯅꯦ ꯉꯥ ꯑꯉꯧꯕ ꯑꯃꯅꯦ ꯉ ꯑꯌꯥꯏꯕꯅꯤꯗ
ꯍꯐ ꯇꯃꯤ ꯆꯥꯕ
ꯂꯥꯖꯔꯦꯅꯦ ꯍꯣꯏ
ꯅꯪ ꯐꯔꯕ ꯄꯨꯁꯟꯅꯅꯤꯦ ꯇꯧꯋꯗꯥꯏꯅꯦ
ꯑ ꯐꯥꯏꯕꯔꯗꯣ ꯑꯁ ꯌꯥꯝꯝ ꯅ ꯐꯔꯛ ꯇꯥꯕ ꯊꯕꯛ ꯑꯃ ꯇꯧꯔꯦꯅꯦꯍꯦ
ꯑꯗꯣ
ꯍꯥꯎ ꯇꯥꯏꯌꯦ ꯇꯥꯏꯌꯦ ꯇꯥꯏꯌꯦ
ꯀꯩꯗ ꯋꯥꯒꯦꯕ
ꯑꯣ ꯐ ꯐꯥꯏꯕꯔꯗꯧ ꯁꯨꯃꯥꯏꯅ ꯇꯧꯕꯅꯦꯕ ꯑꯩꯈꯣꯏꯒꯤ ꯍꯥꯟ ꯗꯦꯠ ꯑ ꯀ ꯗꯦꯠ ꯀꯌꯥꯅꯣ ꯗꯦꯠ ꯀꯁ ꯗꯦꯠ ꯀꯌꯥꯅꯣ
ꯑꯗꯨ ꯐꯤꯞꯇꯤꯟ
ꯑꯥ ꯐꯤꯞꯇꯤꯟ ꯗꯦꯠ ꯅꯥꯏꯟ ꯅꯨꯃꯤꯠꯇꯣ ꯑꯗꯨꯗ ꯃꯣꯏ ꯐꯥꯏꯕꯔ ꯄꯨꯁꯟꯕꯒꯤ ꯃꯤꯏꯉꯩꯗꯣ ꯑꯗꯨꯉꯩꯗꯨꯅ ꯐꯣꯟ ꯇꯧꯔꯛꯑꯝꯃꯦꯕ ꯑꯩꯉꯣꯟꯗ
ꯑꯦꯕ
ꯍꯥꯏꯗꯤ ꯒꯥꯏꯗꯂꯥꯏꯟꯁꯦ ꯍꯥꯟꯅ ꯍꯥꯏꯔꯛꯈꯤ ꯑꯩꯈꯣꯏꯒꯤ ꯑꯕꯨꯡꯉꯣ ꯀꯔꯤꯗꯣ ꯀꯩꯁꯥꯝꯕꯤ ꯑꯃ ꯂꯩꯕꯗꯣ ꯃꯥꯅ ꯁꯖꯦꯁ ꯇꯧꯔꯛꯄꯅꯦꯕ ꯑꯩꯉꯣꯟꯗ ꯐꯥꯏꯕꯔꯗ
ꯀꯦꯕꯜ ꯀꯦꯕꯜ ꯑꯣꯏꯕ꯭ꯔꯣ ꯅꯠꯇ꯭ꯔꯣ ꯏꯌꯥꯔ ꯐꯥꯏꯕꯔꯣ
ꯑꯦ ꯅꯠꯇ ꯀꯔꯤ ꯑꯣꯏꯒꯦꯗꯕ ꯑꯩꯈꯣꯏꯒꯤ ꯑ ꯏꯔ ꯐꯥꯏꯕꯔ ꯁꯨ ꯄꯠ ꯂꯥꯛꯑꯦ ꯑꯗꯒꯤ ꯀꯔꯤꯁꯨ ꯑꯣꯌꯥꯔꯁꯨ ꯂꯥꯛꯑꯦꯕ ꯑꯩꯉꯣꯟꯗ ꯑꯅꯤꯃꯛ ꯂꯥꯛꯁꯟꯕ ꯍꯥꯏꯇꯥꯔꯦ
ꯑꯣ ꯅꯪ ꯑꯃꯇ ꯄꯨꯁꯟꯅꯕ
ꯑꯃꯒꯤ ꯑꯣꯞꯁꯟ ꯑꯃ ꯄꯤꯈ꯭ꯔꯦꯕ ꯑꯩꯁꯦ ꯁꯨꯃꯥꯏꯅ ꯋꯥꯔꯤꯁꯦ ꯑꯩ ꯍꯥꯏꯔꯛꯈꯤꯑꯕ ꯅꯪ ꯍꯥꯏ ꯂꯩꯦ
ꯑꯣ ꯍꯥꯏꯕꯤꯔꯣ ꯑꯩ ꯆꯥꯔꯒꯦ
ꯀꯦ ꯑꯕꯨꯡꯕꯉꯣꯗꯨꯅꯥ ꯑ ꯀꯩ ꯇꯧꯕꯅꯦꯕ ꯃꯥꯅ ꯁꯖꯦꯁꯟ ꯄꯤꯔꯛꯄ ꯑꯩꯉꯣꯟꯗ ꯁꯨꯃꯥꯏꯅ ꯂꯨꯄꯥ ꯂꯤꯁꯤꯡ ꯑꯃꯒ ꯆꯥꯝꯃꯉꯥ ꯑ ꯍꯥꯄꯒꯗꯤ ꯏꯌꯥꯔꯇꯦꯜ ꯐꯥꯏꯕꯔ ꯑꯃ ꯄꯨꯁꯟꯕ ꯌꯥꯏ ꯊꯥ ꯑꯅꯤꯒꯤ ꯃꯣꯏ ꯄꯣꯁꯄꯦꯗ ꯌꯥꯎꯔꯛꯀꯅꯦꯅ ꯍꯥꯏꯌꯦꯕ ꯑꯗꯒꯤ ꯑꯩꯁꯨ ꯑꯗꯒꯤ ꯑꯩꯅꯁꯨ ꯄꯥꯝꯖꯔꯨꯕꯁꯤꯅ ꯀꯩꯅꯣ ꯍꯥꯏꯔꯀꯥꯟꯗ ꯐꯥꯏꯕꯔꯗꯨ ꯄꯨꯁꯟ ꯇꯥꯔꯒꯗꯤ ꯑꯩꯈꯣꯏꯒꯤ ꯔꯤꯆꯥꯔꯖ ꯍꯥꯞꯅꯕ ꯑꯗꯩꯗꯤ ꯁꯝꯅ ꯀꯩꯅ ꯈꯔꯗꯤ ꯈꯤꯇꯪ ꯍꯟꯊꯔꯛꯀꯗ꯭ꯔꯥ ꯅꯠꯇ꯭ꯔꯒꯅ ꯂꯥꯏꯔꯤꯛ ꯄꯥꯔꯒꯁꯨ ꯈꯤꯇꯪ ꯀꯥꯟꯅꯒꯗ꯭ꯔꯅ ꯈꯜꯂꯨꯕ ꯍꯥꯏ
ꯑꯩꯈꯣꯏꯅ ꯀꯥꯏꯔꯤ ꯅꯦꯁ ꯅꯨꯡꯉꯥꯏꯇꯦꯗꯅ
ꯅꯦꯁꯨ ꯅꯨꯡꯉꯥꯏꯇꯦ ꯑꯗꯨꯗꯒꯤ ꯑꯗꯨꯃꯥꯏꯅ ꯇꯧꯕꯗꯒꯤ ꯑꯩꯁꯦ ꯃꯣꯏꯅ ꯃꯣꯏꯗ ꯀꯣꯜ ꯇꯧꯔꯦ ꯍꯥꯟꯅ ꯑꯩꯅ ꯀꯃꯥꯏꯅ ꯐꯥꯏꯕꯔ ꯑꯃ ꯄꯨꯁꯤꯟꯒꯦ ꯑꯩꯈꯣꯏ ꯑꯣꯌꯥꯔ ꯇꯤꯡꯕꯤꯗꯣ ꯑꯗꯨꯗꯣ ꯌꯥꯒꯗ꯭ꯔꯥꯅ ꯍꯪꯉꯦꯕ ꯑꯩꯅ ꯌꯥꯅꯤ ꯀ ꯀ ꯇꯧꯕ ꯌꯥꯔꯣꯏꯗꯣꯏꯅꯣ ꯅꯪꯒꯤ ꯑꯩꯒꯤ ꯀꯔꯤ ꯊꯥꯔꯛꯑꯣ ꯚꯣꯇꯔ ꯀꯥꯔꯗ ꯊꯥꯔꯛꯑꯣ ꯑꯗꯒꯤ ꯅꯪꯒꯤ ꯀꯔꯦꯟ ꯂꯣꯀꯦꯁꯟ ꯑꯗꯒꯤ ꯂꯣꯏ ꯊꯥꯔꯛꯑꯣꯅ ꯊꯥꯔꯦ ꯑꯗꯒꯤ ꯊꯥꯔ ꯃꯇꯨꯡꯗ ꯃꯣꯏꯅ ꯑꯣ ꯇꯤ ꯄꯤ ꯀꯩꯀꯩ ꯐꯅꯥ ꯂꯥꯛꯑꯦꯕ ꯑꯣꯠꯇ ꯄꯤꯗꯣ ꯑꯩꯅ ꯃꯣꯏꯗ ꯑꯃꯨꯛ ꯄꯤꯔꯦ ꯑꯣ ꯇꯤ ꯄꯤꯗꯣ ꯑꯗꯨꯗꯒꯤ ꯌꯥꯔꯅꯤ
ꯅ ꯄꯤꯕꯥꯎ ꯊ ꯀꯖꯥ
ꯑꯥ ꯑꯣ ꯇꯤ ꯄꯤꯁꯨꯦ ꯑꯩꯒꯤ ꯑꯩꯒꯤ ꯐꯣꯟꯗ ꯂꯥꯛꯄꯅꯦꯕ
ꯑꯥ
ꯑꯗꯒꯤ ꯀꯩ ꯇꯧꯔꯦ ꯄꯩꯁꯥ ꯀꯥꯞꯄꯑꯣ ꯃꯣꯏ ꯄꯩꯁꯥ ꯀꯥꯞꯇ ꯂꯥꯁ ꯄꯦꯃꯦꯟ ꯂꯥꯁ ꯏꯁꯇꯦꯖ ꯌꯧꯔꯦ ꯄꯦ ꯍꯥꯏꯗꯤ ꯄꯩꯁꯥ ꯀꯥꯞꯄ ꯏꯁꯇꯦꯖ ꯌꯧꯔꯦꯅ ꯍꯥꯏꯔ ꯄꯇꯥꯦ ꯑꯗꯒꯤ ꯑꯗꯨꯃꯥꯏꯅ ꯇꯧꯔꯒ ꯀꯥꯞꯈ꯭ꯔꯦ ꯀꯥꯞꯈ꯭ꯔꯕ ꯃꯇꯨꯡ ꯃꯇꯨꯡꯗ ꯅꯣꯡꯉꯥꯜꯂꯒ ꯑꯩꯉꯣꯟꯗ ꯀꯣꯜ ꯇꯧꯔꯛꯑꯦꯕ ꯅꯪꯒꯤ ꯐꯥꯏꯕꯔꯗꯣ ꯀꯃꯥꯏꯅ ꯇꯧꯕꯒꯤ ꯌꯥꯔꯦ ꯑꯗꯣ ꯌꯨꯝꯗ ꯀꯥꯏꯗꯅꯣ ꯈꯣꯠꯇꯅꯣ ꯅꯪ ꯍꯪꯉꯛꯕ
ꯃꯣꯏ ꯃꯃꯥꯟꯅꯕ ꯇꯧꯔꯤꯈ꯭ꯔꯣ ꯅꯪꯒꯤ ꯀꯅꯥ ꯑꯣꯏꯗꯣꯏꯅꯣ
ꯑ ꯀꯩ ꯇꯧ ꯑꯣꯏ ꯑꯩꯒꯤꯁꯨ ꯁꯤꯝ ꯆꯥꯝꯃꯉꯥ ꯑꯣꯏꯈꯤꯕ ꯃꯣꯏꯒꯤꯁꯨ ꯆꯞ ꯃꯥꯟꯅꯩꯑꯕ ꯇꯧꯔꯤ ꯄꯣꯠꯁꯦ ꯑꯩꯈꯣꯏꯒꯤ ꯑꯩꯈꯣꯏ ꯁꯥꯏ ꯑꯗꯨꯗ ꯅꯠꯇꯕ ꯍꯥꯏꯇꯥꯔꯦ ꯍꯣꯏꯒꯤ ꯁꯥꯏ ꯂꯣꯀꯦꯁꯟ ꯊꯧꯕꯥꯜ ꯁ꯭ꯋꯥꯏꯁꯤ ꯅꯠꯇꯕ ꯍꯥꯏꯇꯥꯔꯦ ꯇꯧꯔꯛꯔꯤꯕ ꯄꯣꯠꯁꯤꯅ ꯁꯒꯣꯜꯕꯟꯗꯒꯤ ꯑꯣꯏꯕ ꯍꯥꯏꯇꯥꯔꯦ ꯃꯣꯏꯒꯤ ꯑꯣꯐꯤꯁꯇꯣ ꯑꯗ ꯑꯗꯨꯗꯨꯅ ꯊꯥꯗꯔꯛꯑꯦ ꯊꯥꯗꯣꯔꯛꯦ ꯊꯥꯗꯣꯔꯛꯇꯣꯏꯁꯤꯅ ꯁꯤꯒꯤ ꯑꯩꯈꯣꯏꯒꯤ ꯑꯦꯔꯤꯌꯥ ꯖꯒꯥꯁꯤ
ꯀꯩꯅꯣꯗꯁꯨ ꯂꯩꯗꯥꯏ ꯑꯗꯨꯗꯣ ꯏꯌꯥꯔꯄꯣꯔꯠ ꯊꯧꯕꯥꯜꯗꯁꯨ ꯂꯩꯕ ꯀꯝ ꯇꯧꯕꯅꯤꯁꯨ ꯑꯣꯐꯤꯁꯇꯣ
ꯑꯣꯐꯤꯁꯇꯣ ꯑꯗꯨ ꯑꯩꯅ ꯀꯟꯇꯦꯛ ꯇꯧꯅꯩꯗꯨꯗꯤ ꯒꯥꯔꯤ ꯑꯣꯏꯈ꯭ꯔꯦꯕ ꯁꯒꯣꯜ ꯗꯜ ꯑꯣꯏꯈ꯭ꯔꯦꯕ
ꯑꯥ
ꯑꯗꯨꯗ ꯃꯣꯏꯅ ꯏꯌꯥꯔ ꯐꯥꯏꯕꯔ ꯑꯃ ꯀꯔꯤ ꯇꯇꯔ ꯀꯨꯇꯔ ꯌꯥꯎꯕꯤꯗꯣ
ꯍꯣꯏꯅꯦ ꯔꯛꯇ ꯌꯥꯎꯗ
ꯂꯣꯛꯇꯔ ꯂ ꯇ ꯍꯥꯏ ꯇꯔ ꯑꯗꯨꯗꯣ ꯃꯣꯏꯅ ꯂꯥꯛꯑꯦ ꯃꯣꯏꯅ ꯂꯥꯛꯑꯒ ꯀꯩꯇꯧꯔꯦꯕ ꯄꯥꯜꯂꯒꯦꯅ ꯂꯥꯛꯑꯦꯕꯀꯣ ꯑꯩ ꯑꯍꯥ ꯃꯈ ꯀꯥꯟꯗꯪꯅ ꯉꯛꯁꯦ ꯀꯩꯒꯤꯅꯣ ꯍꯥꯏꯔ ꯀꯥꯟꯗ ꯑꯩꯈꯣꯏꯅ ꯑꯩꯈꯣꯏꯅ ꯍꯥꯏꯈꯤꯕꯗꯨꯗꯤ ꯑꯣꯌꯥꯔ ꯇꯤꯡꯕꯤꯔꯒ ꯀꯩ ꯇꯧꯕꯤꯌꯣꯅ ꯍꯥꯏꯕꯅꯦꯕ ꯀꯅꯦꯛꯁꯟ ꯇꯧꯕꯤꯌꯣ ꯅ ꯍꯥꯏꯕꯅꯦꯕꯀꯣ ꯑꯗꯨꯗꯣ ꯑꯗꯨ ꯂꯥꯛꯇꯕꯤꯗ ꯃꯣꯏꯅ ꯑꯗꯨꯃꯥꯏꯅ ꯂꯥꯛꯄꯗꯨꯗ ꯑꯩꯁꯨ ꯀꯔꯤ ꯍꯥꯏꯗꯣꯏꯅꯣ ꯈꯪꯗ꯭ꯔꯦꯕ
ꯅꯪꯒꯤꯖꯅ ꯑꯗꯨ ꯅꯍꯥꯟ ꯅꯪ ꯀꯩꯅꯣ ꯄꯥꯍꯧꯗ꯭ꯔꯔꯅꯦ ꯑꯩꯈꯣꯏ
ꯍ ꯑꯗꯨꯗꯣ ꯑꯗꯨꯗꯣ ꯑꯗꯨ ꯑꯗꯨ ꯀꯩꯅꯣ ꯍꯥꯏꯔꯀꯥꯟꯗ ꯃꯥꯒꯤ ꯫ ꯆꯥꯎ ꯍꯦꯜꯂꯦꯕ ꯃꯣꯏꯒꯤꯅ꯫ ꯑꯩ ꯔꯤꯁꯥꯁ ꯀꯥꯞꯄꯗꯣ꯫
ꯎꯝ ꯎꯝ ꯆꯥꯎꯕꯅꯦ ꯃꯔꯤꯗ ꯃꯔꯤꯅ ꯍꯣꯡꯕꯅꯦ꯫
ꯍꯤ ꯍꯣ ꯍꯣ ꯍꯣ꯫
ꯍ ꯐꯥꯏ
ꯑ ꯄ꯭ꯂꯦꯠ ꯍꯥꯏꯒꯗ꯭ꯔꯥ꯫ ꯃꯣꯏ ꯑꯗꯨ ꯀꯅꯦꯛ꯫ ꯖꯒꯥ ꯌꯥꯝꯅ ꯅꯛꯄ ꯐꯥꯏꯚ ꯖꯤ ꯐꯪꯕ ꯖꯒꯥꯗ꯫ ꯁꯦꯅ ꯍꯥꯏꯌꯦꯕ ꯑꯩꯉꯣꯟꯗ ꯑꯩ꯫ ꯍꯣꯏ ꯑꯦꯛꯁꯦꯞ ꯇꯧꯏꯤ ꯑꯦꯛꯁꯦꯞ ꯇꯧꯕ ꯀꯥꯟꯗ ꯀꯃꯥꯏꯅ ꯇꯧꯏꯤꯗ ꯑꯩꯅ ꯈꯜꯂꯨꯁꯤꯅ ꯑꯩꯒꯤ ꯃꯔꯤꯗꯣ ꯂꯥꯛꯀꯗ꯭ꯔꯅ ꯍꯥꯏꯔꯒ ꯑꯗꯨꯃꯥꯏꯅ ꯇꯧꯗꯅ ꯗꯥꯎꯁꯤꯅꯁꯨ ꯌꯥꯏꯁꯤꯅ ꯃꯣꯏꯒꯤ ꯐꯣꯇꯣ ꯑꯞꯂꯣꯗ ꯊꯥꯒꯠꯂꯦꯕ꯫ ꯐꯣꯇꯣ ꯐꯣꯇꯣ ꯑꯞ ꯑꯞ ꯑꯥ ꯑꯥ ꯫ ꯑꯩ ꯑꯩ ꯑꯩꯒꯤ ꯂꯣꯀꯦꯁꯟꯗꯨꯒꯤ ꯃꯇꯨꯡ ꯏ ꯃꯇꯨꯡꯏꯟꯅ ꯑꯩ ꯐꯣꯇꯣ ꯊꯥꯒꯠꯂꯦꯕ ꯍꯥꯏꯗꯤ ꯃꯣꯏꯅ꯫ ꯄꯨꯔꯛ ꯏꯕ ꯄꯣꯠ꯫ ꯈꯨꯗꯤꯡꯃꯛꯁꯦ ꯂꯣꯀꯦꯁꯟ ꯂꯣꯀꯦꯁꯟꯕꯨ ꯑꯣꯏꯔꯣ ꯀꯔꯤꯕꯨ ꯑꯣꯏꯔꯣ ꯅꯦꯁꯦ ꯆꯞꯈꯤꯕꯅꯦꯕ ꯑꯗꯨ ꯅꯨꯃꯤꯠꯇꯨꯗ꯫ ꯒꯨꯝꯕ ꯌꯥꯔꯝ ꯇꯥꯔꯗꯤꯅꯦ꯫ ꯑꯩ ꯑꯗꯨꯝ ꯍꯧꯖꯤꯛ ꯂꯥꯎꯆꯔꯗꯣ ꯑꯗꯨꯝ ꯍꯥꯞꯄꯒ ꯀꯩ ꯇꯧꯈ꯭ꯔꯅꯦꯕ ꯁꯤꯖꯤꯟꯅꯔꯅꯦꯕ꯫ ꯑꯗꯩꯗꯤ ꯅꯣꯏꯅꯁꯨ ꯁꯖꯦꯁ ꯇꯧꯔꯛꯑꯦ ꯑ ꯀꯩꯗꯧꯕ ꯍꯣꯏ ꯍꯣꯏ ꯍꯣꯏ ꯍꯣꯏ ꯍꯣꯏ ꯍꯣꯏ ꯍꯣꯏ ꯑꯗꯨꯗꯣ ꯁꯖꯦꯁ ꯇꯧꯔꯛꯗꯁꯨ ꯑꯃꯨꯛꯁꯨ꯫ ꯑꯃ ꯄꯥꯝꯈꯤꯗ꯭ꯔꯦꯕ ꯑꯗꯨꯒ꯫ ꯂꯥꯎꯗꯣ꯫ ꯌꯥꯅꯤ ꯍꯥꯏꯌꯦ ꯉꯁꯤ ꯑꯃꯨꯛ ꯑꯥꯥ ꯫ ꯑꯩꯒꯤ ꯍꯥꯟꯅ ꯅꯧꯅ ꯗꯣꯀꯨꯃꯦꯟꯈꯩꯗꯣ꯫ ꯗꯣꯀꯨꯃꯦꯟ ꯒꯩꯗꯣ ꯊꯥꯖꯜ ꯑꯣꯅ ꯍꯏꯌꯦ꯫ ꯊꯥꯖꯤꯟꯈ꯭ꯔꯦ ꯑꯗꯨꯒꯤꯗꯤ꯫ ꯑꯗꯣ ꯃꯣꯏ ꯁꯣꯏꯗꯅ ꯍꯥꯏꯗꯤ ꯑꯩꯅ꯫ ꯀꯥꯞꯈꯤꯕ ꯄꯩꯁꯥꯗꯣ ꯑꯗꯨꯗꯣ ꯅꯨꯃꯤꯠ ꯃꯔꯤꯅꯤ ꯅꯠꯇ꯭ꯔꯒꯅ꯫ ꯍꯨꯝꯅꯤ ꯂꯩꯔꯒ ꯆꯪꯉꯛꯀꯅꯤꯕꯨꯗꯤ ꯍꯥꯏꯌꯦꯕ ꯃꯣꯏꯒꯤꯗꯣ ꯑꯃꯨꯛ ꯅꯧꯅ꯫ ꯀꯥꯄꯈ꯭ꯔꯦꯕ꯫ ꯑꯥ ꯀꯞꯈꯔ꯭ꯦꯕꯥ꯫
ꯑꯥ꯫ ꯅꯪ ꯍꯧꯖꯤꯛ ꯄ ꯑꯃ ꯄꯥꯜꯂꯝꯃꯕ ꯌꯥꯣꯖꯅꯣ
ꯄꯥꯟꯗꯦ ꯄꯥꯟꯗꯦ ꯀꯔꯤꯝ ꯄꯥꯟꯗꯦꯕ ꯑꯩ ꯍꯥꯟꯅꯒꯤꯗꯨꯣ ꯀꯦꯟꯁꯦꯜꯖꯈ꯭ꯔꯦꯕ
ꯑꯥ
ꯑꯗꯣ ꯀꯦꯟꯁꯦꯜ ꯆꯠꯈ꯭ꯔꯕꯅꯤꯅ ꯅꯧꯅ ꯄꯥꯟꯕꯒꯤ ꯑꯗꯨꯃꯥꯏꯅ ꯄ꯭ꯔꯣꯁꯦꯁꯇꯤ ꯂꯩꯔꯦ
ꯑꯅꯧꯕ ꯑꯣꯏꯅ ꯂꯥꯛꯑꯅꯦꯕ ꯃꯔꯤ ꯌꯥꯎꯏꯗꯣꯏꯅ
ꯑꯥ ꯃꯔꯤ ꯌꯥꯎꯕꯗꯣ ꯑꯣꯏꯅ ꯂꯥꯛꯑꯅꯤ
ꯑ ꯀꯣꯏ ꯆ ꯃꯥꯅꯤꯔꯣ
ꯆꯪꯉꯔꯣ ꯆꯪꯉꯣꯏ ꯃꯣꯏ ꯌꯥꯝ ꯊꯨꯅ ꯍꯣꯠꯅꯕꯤꯒꯦ ꯑꯗꯨꯗꯤ ꯍꯥꯏꯔꯛꯑꯦꯕ
ꯇꯧꯕꯅꯦ ꯑꯗꯨꯗꯋꯥꯏ ꯕꯖꯥ ꯖꯥꯗꯣ ꯑꯊꯤ ꯋꯥꯏ ꯃꯌꯥꯝ ꯇꯧꯕꯅꯤꯅꯦ ꯅꯣꯏ ꯅꯗꯒ ꯊꯒꯤꯗꯨ
ꯌꯥꯝꯅ ꯁꯥꯊꯤꯔꯤꯁꯤꯅꯅꯦ ꯃꯣꯏꯅ ꯑꯞꯂꯣꯗ ꯇꯧꯔꯝꯕꯗꯣ ꯑꯞꯂꯣꯗ ꯇꯧꯔꯝꯕꯗꯣ ꯑꯩꯈꯣꯏꯒꯤ ꯁꯤꯒꯤ ꯀꯔꯤꯉꯩꯁꯦ ꯋꯥꯏ ꯐꯥꯏ ꯒꯤ ꯄꯨꯔꯤꯕ ꯑꯩꯒꯤ ꯄ꯭ꯂꯦꯠ ꯄ꯭ꯂꯦꯠ ꯂꯩꯔꯤꯉꯩꯁꯦ ꯈꯪꯕ꯭ꯔꯥ ꯅꯪ ꯄꯣꯁꯇꯞ ꯄꯨꯡꯉꯩꯁꯦ ꯁꯤꯒꯤ ꯂꯣꯀꯦꯁꯟꯁꯦ ꯑꯩꯅ ꯗꯥꯏꯔꯦꯛ ꯂꯣꯀꯦꯁꯟꯐꯨꯛ ꯊꯥꯔꯤꯅꯦꯕꯀꯣ ꯃꯣꯏꯅ ꯑꯃꯨꯛ ꯂꯥꯎꯇꯔ ꯋꯥꯏꯐꯥꯏꯗ ꯑꯃꯨꯛ ꯄꯨꯁꯤꯜꯂꯒ ꯆꯠꯂꯝꯕ ꯍꯥꯏ ꯇꯔꯦ ꯑꯗꯨꯒ ꯅꯠꯇꯦ ꯃꯣꯏꯅ ꯑꯇꯣꯞꯇ ꯈꯣꯠꯂꯝꯕ ꯍꯥꯏꯇꯥꯔꯦ
ꯑꯣ
ꯗꯅꯤ ꯑꯥ ꯑꯥ ꯇꯏ ꯀꯔꯤꯒꯤꯗ ꯑꯣꯋꯌꯥꯔꯒꯤꯗꯣ ꯈꯣꯠꯂꯝꯗꯕ ꯍꯥꯏꯇꯥꯔꯦ ꯑꯗꯨꯃꯥꯏꯅ ꯆꯠꯂꯤꯒ ꯑꯃꯨꯛ ꯍꯥꯏꯔꯝꯃꯤ ꯌꯥꯝ ꯐꯖꯅ ꯍꯥꯏꯔꯝꯃꯤ ꯃꯦ ꯑꯩꯁꯨ ꯑꯗꯨꯝ ꯊꯥꯖꯗꯅ ꯍꯣꯏ ꯍꯣꯏꯅ ꯑꯗꯨꯝ ꯍꯥꯏꯔꯛꯑꯦ
ꯑꯥ
ꯑ ꯁꯥꯎꯕꯗꯤ ꯇꯅꯤꯅ ꯑꯩꯈꯣꯏ ꯁꯥꯎꯔꯨꯀꯥꯟꯗ ꯑꯩ ꯄꯣꯠꯇꯣ ꯃꯥꯡꯂꯣꯏꯕ
ꯍꯣꯏꯅꯦ ꯑꯗꯨ ꯌꯥꯅꯕ ꯇꯧ ꯏꯕꯨꯡꯣ ꯃꯣꯏ ꯀꯗꯛꯊ
ꯎꯝ ꯇꯧꯕꯗꯤ ꯇꯧ ꯑ ꯌꯥꯝꯅ ꯌꯥꯅꯅꯕꯗꯤ ꯇꯧ ꯇꯧꯔꯛ ꯇꯧꯗꯤ ꯃꯥꯂꯦ ꯀꯩꯒꯤꯅꯣ ꯍꯥꯏꯔ ꯀꯥꯟꯗ ꯑꯩꯈꯣꯏꯁꯨ ꯊꯥꯖꯕꯒꯤ ꯃꯇꯨꯡ ꯏꯟꯅ ꯃꯣꯏꯅ ꯍꯥꯏꯔꯛꯄꯗꯣ ꯑꯩꯈꯣꯏꯁꯨ ꯏꯜꯂꯤꯕ ꯑꯗꯨꯗ ꯌꯥꯔꯛꯇ ꯇꯥꯔꯒꯗꯤ ꯀꯩꯅꯣ ꯀꯩꯅꯣ ꯆꯤꯅꯤꯗ
ꯅꯣꯏꯗꯥꯒꯤꯁꯪꯒꯤꯁꯨ ꯃꯥꯒꯤ ꯄꯨꯁꯟꯅꯅ ꯇꯧꯔꯝꯕꯅꯦ ꯖꯤꯑꯣ ꯐꯥꯏꯕꯒꯤ ꯇꯥꯏꯅ ꯐꯤꯒ ꯂꯑꯅ
ꯑꯥ
ꯑꯗꯗꯒꯤ ꯀꯣꯏꯁꯜꯂꯁꯤ ꯈꯣꯠꯂꯁꯤ ꯂꯥꯛꯑꯦ ꯃꯣꯏ ꯌꯦꯡꯕ ꯂꯥꯛꯑꯦ ꯑꯗꯒꯤ ꯃꯣꯏꯅ ꯑꯦꯂꯣ ꯄꯤꯗ
ꯅ
ꯇꯧꯔꯣꯄꯥ ꯆꯥꯝꯃꯉꯥꯗꯤ ꯆꯪꯒꯅꯤ ꯄꯥꯜꯂꯝꯕꯒꯤꯅꯦ ꯁꯤꯅꯦꯕ
ꯑ
ꯑꯗꯨꯗꯒꯤ ꯆꯥꯝꯃꯉꯥꯁꯦ ꯂꯧꯈ꯭ꯔꯦ
ꯑꯥ
ꯁꯤꯗ ꯇꯣꯜꯂ ꯍꯥꯏ ꯄꯄꯥꯖꯀꯣ
ꯑꯣ
ꯅꯨꯨꯄꯥꯗꯨ ꯂꯥꯛꯑꯒ ꯀꯩ ꯍꯥꯏꯔꯛꯀꯦꯗ ꯅꯣꯏ ꯑꯗꯨꯒꯤꯗꯣ ꯀꯩꯅꯣ ꯐꯪꯉꯦ ꯇꯋꯥꯔꯎꯗꯦ ꯁꯤꯅꯤꯃ ꯍꯥꯏꯁꯦ
ꯁꯥꯁ
ꯍ ꯍꯧꯗꯤ ꯎꯝ ꯇꯧꯋꯥꯔꯒꯗꯤ
ꯃꯣꯏꯅ ꯌꯥꯝ ꯐꯖꯕ ꯋꯥ ꯑꯃꯁꯨ ꯍꯥꯏꯔꯝꯒꯦ ꯅꯪ ꯃꯔꯛ ꯊꯛꯇ꯭ꯔꯤꯉꯩ ꯅꯪꯅ ꯅꯪ ꯍꯥꯏꯔꯛꯑꯣꯅꯦ ꯍꯥꯟꯅ
ꯍꯣꯏ ꯅꯪ ꯙꯔ ꯋꯥꯅꯦ
ꯑꯩꯒꯤꯗꯣ ꯁꯨꯃꯥꯏꯅ ꯇꯧꯔꯝꯕꯅꯤꯅ ꯑꯗꯨꯝ ꯇꯧꯔꯎꯗꯦ ꯍꯌꯦꯡ ꯀꯣꯟꯅ ꯂꯥꯛꯑꯒꯦꯅꯁꯨ ꯑꯩꯁꯨ ꯍꯥꯏꯐꯦꯠꯇ ꯍꯥꯏꯔꯝꯕꯁꯨ ꯌꯥꯎꯋꯦꯕ ꯅꯤꯗ ꯋꯥꯔꯤꯖꯕ
ꯀꯃꯥꯏꯅ ꯇꯧꯍꯎꯗꯦ ꯈꯣꯠꯇꯦ ꯍꯥꯏꯔ ꯁꯥꯥ ꯂꯧꯈ꯭ꯔꯦ ꯑꯣ
ꯑꯣ ꯐꯔꯦ ꯐꯔꯦ ꯚ ꯑꯗꯨꯗꯤ
ꯍ ꯅ ꯑꯀꯣ ꯑꯗꯨ ꯀꯩꯅꯣ ꯑ ꯑ ꯍꯣ ꯅꯪ ꯍꯣꯏ ꯅꯪ ꯄꯥꯜꯂꯀꯥꯟꯗ ꯑꯝꯇ ꯍꯥꯏꯔꯛꯑꯣꯣꯏ ꯌꯥꯔꯗꯤ ꯑꯩꯁꯨꯦ ꯑꯝꯇ ꯄꯥꯜꯍꯧꯒꯦ ꯇꯧꯕꯅꯦ
ꯍꯣ ꯍꯣ ꯍꯣ ꯍꯣ ꯑꯗꯨꯝ ꯌꯥꯅꯕ ꯇꯧꯔꯛꯑꯅꯤꯗ ꯍꯣꯏ ꯍꯣꯏ ꯐꯔꯦ ꯐꯔꯦ ꯚꯏ ꯍꯣ ꯍꯣꯏ ꯑꯥ ꯑꯥ ꯑꯥ ꯇ ꯂꯨꯂꯨ ꯀꯗꯤ ꯍꯔ ꯀꯖꯤ ꯍ ꯎꯝ